ꯑ ꯉꯁꯤꯁꯤꯦ ꯄꯣ ꯀꯔꯤ ꯀꯔꯤ ꯇꯧꯗꯧꯕ ꯂꯩꯒꯦ ꯅꯪꯒꯤ
ꯉꯁꯤꯁꯦ ꯑꯩꯁꯦ ꯀꯣꯂꯦꯖꯇ ꯊꯕꯛ ꯑꯃ ꯂꯩꯕꯅꯦ ꯆꯠꯀꯗꯕ
ꯑꯣꯀꯂꯁꯀꯤ ꯑ
ꯑꯩꯁꯦ ꯅꯤꯡꯁꯤꯡ ꯃꯥꯡꯖꯤꯡ ꯇꯧꯔꯦ ꯆꯠꯁꯤꯔꯥ ꯆꯠꯂꯣꯏꯁꯤꯔꯅ
ꯑꯣ ꯅꯣꯏꯒꯤ ꯀꯩꯅꯣ ꯇꯧ ꯑꯦꯛꯖꯥꯝ ꯂꯣꯏꯔꯦꯅ ꯍꯥꯏꯕꯗꯣ ꯍꯧꯖꯤꯛꯐꯥꯎ ꯂꯣꯏꯗ꯭ꯔꯤꯕ꯭ꯔꯣ ꯍꯥꯏꯁꯦ
ꯅꯤꯗ
ꯑꯦ ꯉꯁꯤꯅ ꯐꯤꯔꯋꯦꯜ
ꯎꯝ
ꯐꯦꯔꯋꯦꯜ ꯑꯣꯏꯗꯤ ꯆꯠꯂꯨ ꯀꯩꯅꯣ ꯑꯦ ꯐꯦꯔꯋꯦꯜ ꯍꯥꯏꯁꯤꯗꯤ ꯑꯃꯨꯛ ꯈꯛꯇꯪ ꯇꯧꯕ ꯄꯣꯠꯅꯤ ꯑꯗꯨ ꯄꯨꯟꯁꯤꯗ ꯑꯃꯨꯛ ꯍꯟꯅ ꯂꯥꯛꯑꯁꯨ ꯂꯥꯛꯑꯔꯣꯏꯗꯕ ꯄꯣꯠꯅꯤ ꯆꯠꯂꯣ
ꯍ‌ꯣꯏ ꯑꯗꯨꯃꯥꯏꯅꯁꯨꯨ ꯈꯔꯂꯦ ꯑꯗꯨ
ꯆꯠꯂꯨ ꯆꯠꯂꯨ
ꯑ ꯐ ꯇ
ꯑꯗꯣ ꯑꯇꯣꯞꯄ ꯊꯕꯛꯇꯤ ꯀꯣꯂꯦꯖ ꯆꯠꯄ ꯅꯠꯇꯕ
ꯑ ꯇ ꯀꯊꯥꯕꯒꯥꯏꯁꯦ ꯍꯔꯦ ꯑꯗꯨ
ꯐꯖꯟ ꯇꯥꯗ꯭ꯔ‌ꯦ ꯉ‌ꯣ
ꯑ ꯀ‌ꯣꯂ‌ꯦꯁ ꯆꯠꯂꯅꯤ ꯍꯜꯂꯣ
ꯎꯝ
ꯀꯣꯂꯦꯖ ꯆꯠꯅꯤꯡꯉꯤ ꯑꯗꯨꯒ ꯃꯣꯏ ꯐꯤꯌꯥꯔ ꯋꯦꯜ ꯇꯧꯔꯝꯕꯗꯣ ꯌꯥꯎꯔꯅꯤ ꯃꯣꯏꯅ ꯇꯧꯕ ꯃꯑꯣꯡꯗꯣ ꯑꯗꯨꯒ ꯑꯗꯨꯝ ꯍꯜꯂꯛꯇꯣꯏꯅꯦꯕ
ꯑꯣ ꯅꯪ ꯄꯨꯡ ꯀꯌꯥꯗ ꯍꯜꯂꯛꯇꯧ ꯃꯥꯟꯒꯦ ꯑꯩꯁꯦ ꯊꯕꯛ ꯉꯁꯤ ꯎꯝ ꯊꯕꯛ ꯑꯃ ꯇꯧꯅꯤꯡꯕ ꯍꯥꯏꯇꯥꯔꯦ ꯑꯗꯨꯗꯣ ꯅꯪꯕꯨ ꯈꯔ ꯃꯇꯦꯡ ꯄꯥꯡꯍꯟꯅꯤꯡꯕ
ꯃꯔꯤ ꯃꯉꯥ ꯑꯗꯨꯏꯗ ꯍꯂꯛ ꯇꯃꯜ
ꯅꯪ ꯉꯥꯡꯕꯁꯦ ꯑꯩ ꯈꯔ ꯐꯖꯅ ꯇꯥꯗꯦꯅꯦ ꯈꯔ ꯅꯛꯁꯤꯜꯂ ꯍꯥꯏꯔꯗꯤ ꯐꯗ‌ꯣꯅꯤ
ꯄꯨꯡ ꯃꯔꯤ ꯃꯉꯥꯗꯥꯏꯗ ꯍꯂꯛ ꯇ ꯃꯥꯜ
ꯑꯗꯨꯗꯤ ꯑꯗꯨꯝ ꯅꯨꯃꯤꯠ ꯇꯥꯗꯧꯔꯕ ꯄꯣꯠꯅꯤ ꯅꯪꯉꯔꯣꯏꯅꯤ ꯑꯩꯅ ꯅꯪꯉꯣꯟꯗ ꯑꯗ ꯈꯔ ꯃꯇꯦꯡ ꯄꯥꯡꯉꯒ ꯏ ꯀꯁꯦ
ꯃꯉꯥ ꯃꯉꯥ ꯑꯗꯨ ꯑꯗꯩ ꯅꯨꯃꯤꯠꯄꯨꯗꯤ ꯇꯥꯗ꯭ꯔꯤꯕꯅꯤꯗꯗꯤ ꯑꯗꯨꯝ ꯐꯖꯅ ꯉꯥꯜꯂꯤꯕꯅꯦꯕ
ꯎꯝ ꯍꯣꯏ
ꯀꯩ ꯊꯕꯛꯅ ꯀꯩ ꯊꯕꯛ ꯇꯧꯖ ꯍꯥꯏꯅꯣ
ꯁꯤꯒꯤ ꯑꯩꯈꯣꯏꯒꯤ ꯁꯤꯒꯤ ꯅꯍꯥꯟ ꯀꯩꯅꯣ ꯇꯧꯕꯒꯤꯗꯣ ꯏꯁꯤꯡꯗꯣ ꯈꯔ ꯆꯥꯏꯗꯕꯤ ꯌꯥꯔꯣꯏꯗꯕ ꯑꯩꯈꯣꯏꯒꯤ ꯃꯈꯥꯒꯤ ꯐ꯭ꯂꯣꯔ ꯑꯃ ꯍꯥꯏꯩꯕꯒꯤꯗꯣ
ꯎꯝ
ꯑꯗꯨꯒꯤꯗꯨꯗ ꯏꯁꯤꯡ ꯆꯥꯏꯕꯗꯣ ꯍꯥꯏꯗꯤ ꯍꯣꯜꯂ ꯆꯥꯏꯕꯗꯨꯗꯤ ꯉꯝꯃꯣꯏꯕ ꯕ ꯑꯗꯨꯅ ꯇꯨꯔꯦꯟꯗꯒꯤ ꯏꯁꯤꯡ ꯆꯤꯡꯖꯦꯅ ꯇꯧꯕ ꯍꯧꯖꯤꯛꯁꯦ ꯏꯁꯤꯡꯖꯨ ꯂꯥꯛꯇꯕ
ꯎꯝ
ꯒꯤ ꯇꯨꯂꯨ ꯊꯥꯡꯗꯣꯛ ꯊꯥꯡꯖꯤꯟ ꯑꯗꯒꯤ ꯄꯥꯏꯞ ꯊꯥꯡꯗꯣꯛ ꯊꯥꯖꯤꯟꯗꯨꯖꯨ ꯈꯔ ꯅꯪꯗꯣ ꯈꯔ ꯄꯥꯡꯍꯟꯅꯤꯡꯕ ꯍꯥꯏꯇꯥꯔꯦ
ꯑꯒꯌ꯭ꯥꯁ ꯃꯇꯝ ꯆꯠ ꯈ꯭ꯔꯅꯤꯅꯦ ꯀꯩꯅꯣ
ꯕꯨꯅꯦ ꯅꯪꯉꯔꯣꯏ ꯍꯥꯏꯗꯤ ꯅꯪ ꯗꯨꯗꯤ ꯄꯨꯡ ꯃꯉꯥ ꯋꯥꯏꯗ ꯍꯜꯂꯛꯅꯤ ꯍꯥꯏꯕ ꯋꯥꯅꯤ ꯑꯗꯨꯗꯤ ꯄꯨꯔꯥ ꯁꯦꯝ ꯁꯥꯕ ꯈꯣꯠꯄ ꯅꯨꯃꯤꯠ ꯇꯥꯔꯅꯤ ꯌꯥꯔꯣꯏꯕ ꯍꯥꯏꯗꯤ ꯍꯧꯖꯤꯛ ꯑꯩꯅ ꯄꯥꯝꯃꯤꯅ ꯉꯥꯏꯍꯥꯛꯇꯪ ꯑꯗꯨꯝ ꯄꯨꯡ ꯀꯩꯅꯣꯃꯨꯛ ꯇꯥꯕꯩꯗ ꯎꯝ ꯇꯔꯥꯃꯨꯛ ꯇꯥꯕ ꯑꯗꯨꯋꯥꯏꯗ ꯑꯗꯨꯝ ꯇꯧꯔꯁꯨ ꯌꯥꯏꯕꯥꯀꯣ
ꯎꯝ
ꯑꯗꯣ ꯑꯈꯣꯏꯒꯤ ꯏꯁꯤꯡꯖꯦ ꯎꯝ ꯃꯣꯏꯒꯤ ꯇꯨꯇꯤ ꯊꯥꯔꯛꯀꯗꯕꯗꯣ ꯇꯦꯡꯀꯤ ꯁꯦꯡꯉꯦ ꯍꯥꯏꯕ꯭ꯔꯥ ꯀꯩꯅꯣꯝ ꯇꯧꯋꯦꯕ ꯑꯗꯨꯒꯤ ꯏꯁꯤꯡ ꯊꯥꯔꯛꯈꯤꯔꯣꯏꯅ ꯍꯥꯏꯌꯦꯕ ꯗꯣ ꯇꯨꯇꯤ ꯁꯤ ꯁꯤꯡ ꯂꯥꯛꯇ꯭ꯔꯗꯤ ꯑꯈꯣꯏ ꯁꯤꯒꯤꯗꯤ ꯏꯁꯤꯡꯖꯦ ꯌꯥꯝ ꯋꯥꯏꯑꯕ ꯑꯗꯨꯅ ꯏꯁꯤꯡꯖꯨ ꯑꯝꯇ ꯂꯩꯇ꯭ꯔꯕ ꯍꯥꯏꯇꯥꯔꯦ ꯁꯤꯖꯤꯟꯅꯅꯕ ꯅꯣꯡꯃꯗꯤ ꯁꯤꯗ ꯆꯪꯉꯤꯕ ꯏꯁꯤꯡꯒꯤ ꯂꯝꯕꯤ ꯃꯌꯥꯝꯖꯦ ꯐꯤ ꯁꯨꯕ ꯏꯔꯨꯖ ꯃꯥꯏꯊꯕ ꯑꯗꯒꯤ ꯆꯥꯛ ꯊꯣꯡꯕ ꯑꯣꯏꯖꯨ ꯆꯪꯉꯤ ꯏꯁꯤꯡ ꯃꯌꯥꯝꯖꯦ ꯇꯤ ꯂꯥꯛꯇ꯭ꯔꯗꯤ ꯌꯥꯝ ꯋꯥꯏ ꯊꯛꯅ ꯆꯥꯅꯕꯗꯨꯅ ꯑꯃꯨꯛ ꯂꯩꯔꯁ ꯖꯨ ꯑꯈꯣꯏ ꯁꯤꯖꯟꯅꯅꯕꯗꯤ ꯇꯨꯔꯦꯟꯗꯩꯒꯨꯝꯕ ꯆꯤꯡꯉꯗꯤ ꯐꯩꯗꯅ ꯄꯩꯁꯥꯖꯨ ꯌꯥꯝ ꯂꯩꯇꯕꯅꯤꯅ
ꯑꯗꯨ ꯇꯨꯔꯦꯟꯗꯩ ꯆꯤꯡꯕ ꯍꯥꯏꯖꯤꯖꯨ ꯗꯨ ꯑꯥ ꯆꯤꯡꯕꯝꯒꯨꯝꯕ ꯂꯩꯕ꯭ꯔꯣꯕ ꯍꯥꯏꯗꯤ ꯀꯥꯏꯗꯒꯤ ꯃꯩ ꯇꯧꯔꯨꯅꯤ ꯑꯗꯒꯤ ꯑꯗꯨꯒꯤ ꯄꯥꯏꯌꯦꯞ ꯃꯌꯥꯝ ꯄꯨꯔꯛꯄ ꯈꯣꯠꯄꯗꯣ ꯂꯩꯕ꯭ꯔꯕ
ꯑꯗꯨꯒꯤ ꯇꯨꯔꯨ ꯆꯤꯡꯅꯕꯒꯤꯗꯨꯕꯨꯗꯤ ꯂꯩꯌꯦꯕ ꯍꯥꯏꯗꯤ ꯑꯈꯣꯏꯖꯦ ꯏꯁꯤꯡꯖꯦ ꯈꯔ ꯅꯨꯡꯉꯥꯏꯇꯝꯅꯤꯅ ꯃꯔꯛ ꯃꯔꯛꯇ ꯑꯗꯨꯃꯥꯏꯅ ꯎꯝ ꯍꯦꯛ ꯍꯦꯛ ꯆꯤꯡꯉꯦꯕ ꯑꯗꯨꯒꯤ ꯑꯈꯣꯏꯒꯤ ꯆꯤꯡꯅꯕ ꯄꯥꯏꯞꯁꯨ ꯂꯩ ꯑꯗꯨꯒ ꯃꯩ ꯂꯕꯝꯖꯨ ꯂꯩꯑꯕ ꯑꯗꯨ ꯃꯅꯥꯛꯇ ꯍꯧꯖꯤꯛꯀꯤ ꯇꯨꯔꯦꯟ ꯃꯄꯥꯟꯁꯤꯗ ꯌꯨꯝ ꯑꯃ ꯂꯩꯌꯦꯕꯀꯣ ꯑꯗꯨ ꯃꯣꯏꯗꯒꯤ ꯈꯤꯇꯪ ꯂꯧꯒꯦꯅ ꯍꯥꯏꯔꯒ ꯑꯗꯨꯝ ꯂꯧꯔ ꯆꯤꯡꯕ ꯌꯥꯏꯑꯕ ꯌꯥꯕꯕꯨꯗꯤ ꯑꯗꯣ ꯑꯩ ꯑꯈꯣꯏ ꯏꯃꯨꯡꯒꯤ ꯃꯤꯖꯤꯡꯗꯨ ꯂꯣꯏ ꯆꯠꯊꯣꯛꯈ꯭ꯔꯕ ꯉꯁꯤꯗꯒꯤ ꯑ ꯂꯧ ꯁꯨꯕ ꯍꯧꯅꯤꯅ ꯀꯩꯅꯣ ꯎꯝ ꯑꯗꯨꯒꯤ ꯆꯠꯊꯣꯛꯈ꯭ꯔꯝꯅꯤꯅ ꯑꯩꯖꯨꯖꯨ ꯏꯊꯟꯇ ꯉꯥꯏꯍꯧꯔꯕ ꯍꯥꯏꯇꯥꯔꯦ ꯑꯗꯨꯒꯤꯅꯤ ꯅꯪꯗꯣ ꯈꯔ ꯄꯥꯡꯕꯤꯕ ꯌꯥꯒꯗ꯭ꯔꯥ ꯍꯥꯏ ꯇꯧꯔ ꯅꯪꯁꯨ ꯌꯥꯔꯔꯣꯏꯅ ꯆꯠꯊꯣꯛꯀꯗꯕꯅꯤꯅ
ꯆꯠꯊꯣꯛꯇꯣꯏꯅꯤꯅ
ꯑꯗꯨ ꯅꯣꯏꯔꯣꯝꯒꯤꯗꯤ ꯏꯁꯤꯡ ꯋꯥꯗ꯭ꯔꯣ ꯀꯃꯥꯏ ꯇꯧꯒꯦ ꯍꯧꯖꯤꯛꯄꯨ ꯂꯧ ꯁꯨꯕ ꯍꯧꯅꯔꯕ꯭ꯔꯣ ꯍꯥꯏꯗꯤ ꯂꯧ ꯍꯣꯟ ꯍꯨꯟꯕ ꯈꯣꯠꯄ
ꯑꯈꯣꯏꯔꯣꯝꯒꯤꯖꯦ ꯏꯁꯤꯡꯖꯦ ꯑꯗꯨꯝ ꯎꯝ ꯄꯨꯈ꯭ꯔꯤꯒꯨꯝꯕ ꯑꯌꯥꯝꯕꯅ ꯄꯨꯈ꯭ꯔꯤꯗ ꯁꯤꯖꯤꯟꯅꯔꯦ ꯑꯗꯨꯗꯒꯤ ꯇꯣꯇꯤꯁꯨ ꯑꯗꯨꯝ ꯂꯥꯛꯑꯦ ꯑꯗꯨ ꯏꯁꯤꯡꯒꯤꯗꯤ ꯋꯥꯗꯦꯕ ꯑꯩꯈꯣꯏ ꯁ꯭ꯋꯥꯏꯗ ꯑꯗꯣ ꯍꯧꯖꯤꯛꯀꯥꯟꯁꯦ ꯂꯧ ꯄꯦꯡꯕ ꯂꯧ ꯀꯩꯅꯣ ꯇꯧꯕ ꯍꯣꯠꯅꯔꯦ ꯍꯥꯏꯗꯤ ꯂꯧ ꯄꯦꯡꯕꯗꯤ ꯅꯠꯇꯦ ꯀ ꯂꯧ ꯑ ꯀꯔꯤ ꯂꯧꯈꯣꯏꯕꯣ ꯍꯣꯏ ꯂꯧ ꯈꯣꯏꯕ ꯍꯥꯏꯇꯥꯔꯦꯅꯦ
ꯂꯧ ꯂꯧꯍꯣꯟ ꯍꯨꯟꯅꯅꯕ ꯂꯧ ꯃꯇꯦꯛ ꯃꯇꯦꯛ ꯈꯣꯏꯗꯣꯛꯄꯗꯣ
ꯑꯗꯨꯃꯥꯏꯅꯗꯤ ꯅꯠꯇꯦ ꯄꯨꯟꯅ ꯈꯣꯏꯗꯣꯛꯄ ꯍꯧꯅꯔꯦꯕ ꯍꯧꯖꯤꯛꯀꯥꯟꯁꯦ
ꯑꯣ ꯏꯁꯤꯡ ꯑꯗꯨꯗꯤ ꯐꯖꯅ ꯇꯥꯔꯕ꯭ꯔꯣ
ꯇꯥꯟꯅꯔꯦꯕ ꯑꯗꯨꯏ ꯃꯊꯛꯇ ꯑꯃꯨꯛ ꯂꯧ ꯄꯦꯡ ꯀꯩꯅꯣꯗꯨꯣ ꯂꯧꯍꯨꯟꯅꯕ ꯂꯧꯍꯟꯍꯨꯅꯕ ꯀꯨꯞꯅ ꯇꯛꯈꯥꯏꯕ ꯂꯩꯕꯥꯛ ꯀꯨꯞꯅ ꯇꯛꯈꯥꯏꯔ ꯍꯨꯟꯅꯕ ꯑꯗꯨꯁꯨ ꯇꯧꯕ ꯍꯧꯅꯔꯦꯕ
ꯎꯝ
ꯀꯔꯣꯗ
ꯑꯣ ꯑꯩꯈꯣꯏꯔꯣꯝꯗꯗꯤ ꯃꯈꯣꯟꯗꯤ ꯍꯨꯟꯗ꯭ꯔꯤ ꯍꯨꯟꯗ꯭ꯔꯤꯕꯀꯣ ꯗ ꯍꯟ ꯍꯔ ꯆꯔꯥ ꯍꯥꯏꯅꯗꯤ ꯇꯧꯔꯦ ꯑꯗꯣ ꯑꯩꯈꯣꯏꯒꯤꯁꯤꯅ ꯁꯤꯗꯤ ꯍꯨꯟꯅꯉꯥꯏ ꯃꯐꯝꯗꯣ ꯁꯦꯝꯒꯅꯤꯅ ꯑꯩꯈꯣꯏ ꯆꯠꯈ꯭ꯔꯦꯕ ꯑꯩꯈꯣꯏ ꯃꯤꯁꯤꯡꯗꯣ
ꯎꯝ
ꯑꯗꯣ ꯍꯨꯟꯕꯗꯤ ꯍꯧꯗ꯭ꯔꯤ ꯑꯩꯈꯣꯏꯅꯕꯨ ꯏꯉꯥꯟ ꯉꯥꯟꯗꯧꯔꯤꯕ꯭ꯔꯥ ꯀꯩꯅꯣꯝꯇꯧꯔꯤ ꯀꯅꯥꯝꯇ ꯇꯧꯅꯗ꯭ꯔꯤ ꯑꯩꯈꯣꯏ ꯁ꯭ꯋꯥꯏꯗꯗꯤ
ꯑꯩꯈꯣꯏ ꯁꯣꯡꯉꯅ ꯑꯃꯨꯛ ꯑꯩꯈꯣꯏ ꯂꯩ ꯊꯦꯡ ꯊꯦꯡꯗꯣꯔꯤꯕ ꯍꯥꯏꯗꯤ ꯃꯤ ꯑꯌꯥꯝꯕ ꯂꯣꯏ ꯇꯧꯅꯈ꯭ꯔꯦꯕ ꯏꯁꯤꯡꯗꯣ ꯉꯟꯅ ꯇꯥꯕꯒꯤ ꯏꯁꯤꯡꯗꯣ ꯂꯩꯅꯕ ꯍꯥꯏꯗꯤ ꯑ ꯄꯨꯈꯩꯗꯁꯤꯡ ꯑꯣꯏꯒꯦꯔꯥ ꯅꯣꯡꯁꯨ ꯇꯥꯏꯗꯅꯟ ꯆ ꯋꯥ ꯇꯣ ꯇꯧꯔꯒ ꯍꯧꯖꯤꯛ ꯂꯣꯏꯅ ꯑꯩꯈꯣꯏ ꯃꯤ ꯑꯌꯥꯝꯕꯅ ꯇꯧꯕ ꯉ ꯂꯩꯈ꯭ꯔꯦꯕ
ꯑꯣ ꯅꯣꯏꯒꯤꯗꯤ ꯂꯧ ꯈꯣꯏꯕꯒꯤꯗꯣ ꯂꯧ ꯈꯣꯏꯕꯒꯤ ꯄꯁꯥꯁꯦ ꯀꯌꯥꯃꯨꯛ ꯂꯧꯒꯦ
ꯂꯧ ꯈꯣꯏꯕꯁꯦ ꯁꯪꯉꯝ ꯄꯔꯤ ꯑꯗꯨꯃꯥꯏꯅ ꯆꯠꯄꯅꯦ ꯑꯗꯨꯗ ꯁꯪꯉꯝ ꯑꯃꯗ ꯂꯨꯄꯥ ꯂꯤꯁꯤꯡ ꯑꯅꯤ ꯆꯥꯝꯃꯉꯥꯅ ꯀꯩꯅꯣꯝ ꯂꯧꯕꯅꯤ
ꯑꯪꯉꯝ ꯑꯃꯗꯕꯣ ꯍꯥꯏꯗꯤ ꯀꯃꯥꯏꯅ ꯂꯥꯡꯒꯣꯜꯅ ꯈꯣꯏꯕꯤꯗꯣꯏꯔꯣ ꯅꯠꯇ꯭ꯔꯒ ꯑꯩꯈꯣꯏꯒꯤ ꯂꯩꯕꯥꯛ ꯃꯣꯜꯍꯟꯕꯤꯗꯔꯣ
ꯇ ꯇꯄꯦꯇꯔ ꯍꯥꯏꯇꯥꯔꯦꯅꯦ ꯑꯗꯨꯅꯈꯣꯏꯕ
ꯑꯗꯨꯗꯤ ꯅꯣꯏꯔꯣꯝꯒꯤꯗꯤ ꯌꯥꯝ ꯍꯣꯡꯉꯤꯅ ꯑꯩꯈꯣꯏꯔꯣꯝꯒꯤꯗꯤ ꯌꯥꯝ ꯇꯥꯡꯉꯦ ꯑꯩꯈꯣꯏꯒꯤꯗꯤ ꯁꯤꯗ ꯎꯝ ꯑꯩꯈꯣꯏꯒꯤ ꯂꯣꯂꯥꯄꯦꯇꯔꯗꯨ ꯅꯠꯇꯕꯤꯗꯟ ꯂꯥꯡꯒꯣꯜ ꯑꯈꯣꯏꯕꯗꯣ ꯂꯥꯡꯒꯣꯜ ꯑꯈꯣꯏꯕꯗꯨꯗ ꯂꯧ ꯁꯪꯉꯝ ꯂꯤꯁꯤꯡ ꯑꯅꯤ ꯂꯧꯕ ꯂꯤꯁꯤꯡ ꯑꯅꯤ ꯂꯧꯋꯦꯣ ꯦꯇꯔꯗꯨꯅ ꯑꯃꯨꯛꯀ ꯇꯥꯡꯕꯅꯦꯕ
ꯎꯝ
ꯅꯣꯏꯒꯤ ꯅꯣꯏꯔꯣꯝꯒ ꯈꯣꯏꯔꯣꯝꯒꯥꯏꯗꯤ ꯅꯣꯏꯔꯣꯝ ꯅꯣꯏ ꯍꯣꯡꯉꯤ ꯂꯧ ꯈꯣꯏꯕꯒꯤ ꯃꯃꯜꯁꯤꯗ
ꯑꯗꯨꯅꯦ ꯊꯥꯎ ꯃꯃꯜꯁꯨ ꯆꯞ ꯃꯥꯟꯅꯔꯝꯒꯅꯤ ꯑꯗꯨ ꯈꯪꯗꯦ ꯑꯩꯈꯣꯏ ꯁꯣꯝꯒꯤ ꯃꯤꯅ ꯇꯧ ꯍꯥꯏꯗꯤ ꯑꯗꯨꯝ ꯑꯗꯨꯃꯥꯏꯅ ꯊꯥꯏꯅꯗꯤ ꯂꯥꯛꯈꯤꯕ ꯔꯦꯠ ꯑꯣꯏꯕꯔꯥ ꯈꯪꯗꯦꯕ
ꯎꯝ ꯑꯗꯨꯗꯤ ꯅꯣꯏꯔꯣꯝꯗꯣꯏꯅ ꯂꯧ ꯎꯕꯗꯕꯨ ꯐꯔꯦ ꯀ
ꯅꯗꯨꯅ ꯈꯔ ꯈꯨꯡꯒꯪ ꯆꯪꯁꯤꯟꯕꯒꯤ ꯑꯣꯏꯔꯖꯥꯠꯂ ꯈꯪꯗꯦ ꯅꯣꯏꯗꯨꯅ ꯑꯃꯨꯛ ꯈꯔ ꯇꯥꯎꯟꯒꯨꯝꯕ ꯁꯤꯇꯤꯒꯨꯝꯕ ꯑꯣꯏꯒꯦꯔꯥ ꯈꯪꯗꯦꯗ
ꯈꯪꯗꯦꯅꯦ ꯑꯩꯈꯣꯏ ꯁꯤꯗꯗꯤ ꯄꯣꯠ ꯆꯩꯁꯤꯡꯁꯨ ꯌꯥꯝ ꯇꯥꯡꯉꯦ ꯑꯗꯒꯤ ꯍꯥꯏꯗꯤ ꯍꯤꯡꯒꯣꯜ ꯅꯨꯡꯁꯨ ꯂꯩꯇꯕꯅꯤꯅꯀꯣ ꯄꯣꯠ ꯆꯩꯁꯤꯡꯁꯦ ꯂꯩꯔ ꯆꯥꯕ ꯉꯥꯛꯇ ꯑꯣꯏꯕꯅꯤꯅ ꯏꯟꯖꯥꯡ ꯅꯥꯄꯤ ꯅꯨꯄꯤꯁꯨ ꯌꯥꯝ ꯇꯥꯡꯉꯦ ꯑꯇꯥꯡꯕ ꯉꯥꯛꯇꯅꯤ ꯄꯩꯁꯥꯒꯤ ꯃꯊꯧ ꯉꯥꯛꯇ ꯑꯗꯣ ꯅꯣꯏꯔꯣꯝꯒꯤꯗꯤ ꯍꯤꯡꯒꯣꯜꯁꯨ ꯆꯥꯎꯅ ꯂꯩ ꯊꯕꯅꯤꯅ ꯏꯟꯖꯥꯡ ꯅꯥꯄꯤꯒꯤꯁꯨ ꯋꯥꯗ꯭ꯔꯦ ꯍꯪꯉꯣꯟꯗ ꯂꯣꯏ ꯊꯥꯅꯔꯕꯅꯤꯅꯕ ꯎꯝ
ꯑꯗꯨꯃꯥꯏꯅ ꯂꯣꯏꯅ ꯊꯥꯕꯅꯤꯅ ꯎꯝ
ꯐꯥꯗꯣꯡ ꯉꯥꯂꯤꯒꯨꯝꯕ ꯊꯥꯎ ꯊꯨꯝ ꯂꯩꯕ ꯅꯠꯇꯅ ꯃꯅꯥ ꯃꯁꯤꯡꯒꯗꯤ ꯂꯩꯔꯝꯃꯣꯏꯕ
ꯑꯩꯗꯤꯗ ꯊꯥꯎ ꯊꯨꯝ ꯊꯥꯎꯗꯨꯁꯨ ꯑꯃꯨꯛ ꯑꯩꯈꯣꯏ ꯁꯣꯝꯗ ꯍꯤꯡꯒꯣꯜꯗ ꯃꯤ ꯍꯪꯒꯥꯝ ꯃꯔꯨ ꯊꯥꯅꯔꯒ ꯑꯗꯨꯝ ꯊꯥꯎ ꯂꯧꯅꯩꯌꯦꯕ
ꯎꯝ
ꯑꯗꯨꯅ ꯊꯥꯎꯗꯨꯁꯨ ꯋꯥꯗꯦꯕ ꯑꯩꯈꯣꯏꯅ ꯂꯧꯔꯤꯁꯦ ꯍꯧꯖꯤꯛꯀꯤ ꯑꯗꯨꯝ ꯃꯅꯥ ꯃꯁꯤꯡꯕꯨꯗꯤ ꯂꯧꯗ꯭ꯔꯦ ꯍꯋꯥꯏ ꯆꯦꯛꯃꯥꯏ ꯑꯂꯨ ꯇꯤꯜꯍꯧ ꯆꯅꯝ ꯑꯗꯨꯃꯥꯏꯅ ꯗꯨꯀꯥꯟ ꯂꯧꯅꯦ ꯑꯗꯩ ꯊꯥꯎ ꯑꯗꯨꯁꯨ ꯑꯗꯨꯝ ꯑꯩꯈꯣꯏ ꯁꯣꯟꯁꯨ ꯂꯣꯏꯅ ꯂꯣꯛꯅꯔꯝꯅꯤ ꯂꯧꯅꯗ꯭ꯔꯦ ꯑꯗꯨꯝꯕ ꯉꯦ
ꯅꯣꯏꯒꯤꯗꯤ ꯇꯤꯜꯍꯧ ꯂꯩ ꯍꯥꯏꯁꯦ ꯑꯩꯅ ꯃꯤ ꯈꯔꯒꯤ ꯏꯤꯡꯒꯣꯜꯗꯗꯤ ꯆꯍꯤ ꯑꯃ ꯆꯥꯅꯕ ꯇꯤꯜꯍꯧ ꯑꯗꯒꯤ ꯆꯅꯝꯒꯁꯦ ꯂꯣꯛꯅꯕ ꯎꯏꯌꯦ ꯅꯣꯏꯒꯤ ꯅꯣꯏꯔꯣꯝꯒꯤꯗꯤ ꯑꯗꯨꯃꯥꯏꯅ ꯊꯥꯅꯗ꯭ꯔꯣ
ꯊꯥꯅꯩꯌꯦ ꯑꯩꯈꯣꯏꯔꯣꯝꯒꯤ ꯑꯗꯨꯒ ꯑ ꯀꯩꯅꯣ ꯇꯧꯕ ꯌꯥꯝꯅ ꯊꯥꯕꯗꯤ ꯅꯠꯇꯦꯕ ꯍꯥꯏꯗꯤ ꯃꯁꯥ ꯃꯁꯥꯒꯤ ꯆꯥꯅꯕ ꯊꯥꯕ ꯂꯩ ꯌꯣꯟꯅꯗꯦꯕ ꯃꯣꯏꯒꯤ ꯌꯣꯛꯅꯕꯗꯣ ꯌꯣꯟꯅꯗꯦꯕ ꯃꯁꯥ ꯃꯁꯥ ꯌꯨꯝꯒꯤ ꯑꯗꯨꯝ ꯆꯥꯅꯕ ꯊꯥꯅꯕꯗꯣ ꯑ ꯀꯩꯒꯨꯝꯕ ꯊꯥꯎ ꯑꯧꯕ ꯃꯤ ꯌꯥꯎꯋꯦꯕ ꯗꯤ ꯃꯁꯥ ꯃꯁꯥꯒꯤ ꯊꯥꯎ ꯑꯇꯧꯕ ꯃꯤꯗꯨꯒꯤ ꯑꯗꯨꯀꯥꯟꯗꯅ ꯑꯃꯨꯛ ꯗꯨꯀꯥꯟꯗ ꯂꯩꯅꯕ ꯍꯥꯏꯇꯥꯔꯦꯅꯦ ꯑꯗꯨꯅꯤꯗ ꯑꯩꯅ ꯍꯥꯏꯕꯗꯤ
ꯑꯣ ꯑꯗꯨꯗꯤ ꯅꯣꯏꯔꯣꯝꯒꯤꯗꯣ ꯀꯩꯅꯣ ꯇꯧꯗꯥꯏꯅꯦ ꯉꯥꯁꯨ ꯌꯥꯝꯅ ꯍꯥꯏꯗꯤ ꯑꯌꯥꯝꯕꯅ ꯐꯥꯔꯝ ꯂꯩꯅꯗꯥꯏꯅꯦ ꯄꯨꯈ꯭ꯔꯤꯗ ꯉꯥꯁꯨ ꯂꯩꯅꯗ꯭ꯔꯦ ꯑꯗꯨꯝ ꯆꯥꯅꯤꯡꯉꯁꯨ ꯄꯨꯈꯤꯗꯦ ꯑꯗꯨꯝ ꯐꯥꯔ ꯆꯥꯅꯔꯦ ꯅꯠꯇ꯭ꯔꯥ
ꯑꯌꯥꯝ ꯂꯣꯏꯅꯗꯤ ꯇꯧꯅꯗꯦꯗ ꯐꯥꯔꯝ ꯂꯩꯇꯕ ꯃꯤꯁꯨ ꯌꯥꯎꯅꯩ ꯑꯗꯨꯅ ꯃꯣꯏꯅ ꯑꯃꯨꯛ ꯐꯥꯝ ꯂꯩꯕ ꯃꯤꯗꯒꯤ ꯂꯩꯅꯔ ꯆꯥꯕ ꯑꯗꯨꯃꯥꯏꯅ
ꯎꯝ
ꯃꯤ ꯂꯣꯏꯅ ꯐꯥꯝ ꯂꯩꯅꯕ ꯅꯠꯇꯦꯕ ꯑꯥ
ꯅꯣꯏꯒꯤ ꯐꯥꯔꯝ ꯑꯃ ꯂꯩꯒꯨꯝ ꯇꯧꯗꯥꯏꯅꯦ
ꯂꯩꯌꯦ ꯂꯩꯌꯦ
ꯑꯗꯣ ꯍꯧꯖꯤꯛ ꯄꯨꯡ ꯉꯥ ꯊꯥꯗꯔꯤꯕ꯭ꯔꯣ ꯅꯠꯇ꯭ꯔꯒ ꯊꯥꯗꯗꯕꯤ ꯑꯗꯨꯝ ꯊꯝꯃꯕꯣ
ꯍꯧꯖꯤꯛꯁꯦ ꯏꯁꯤꯡ ꯁꯦ ꯑꯩꯈꯣꯏꯅ ꯁꯤꯟꯁꯦꯅ ꯍꯧꯖꯤꯛꯁꯦ ꯏꯁꯤꯡ ꯆꯤꯟꯅꯕ ꯉꯥꯖꯦ ꯑꯃꯨꯛ ꯊꯥꯗꯗ꯭ꯔꯤꯑꯔꯤꯕ ꯏꯁꯤꯡ ꯂꯣꯏꯅ ꯆꯤꯡꯊꯣꯛꯑꯒ ꯑꯃꯨꯛ ꯏꯁꯤꯡꯖꯦ ꯑꯥꯅꯧꯕ ꯊꯥꯗꯒꯦ ꯇꯧꯕꯅꯦꯕ ꯅꫭꯡꯒ ꯇꯥꯔꯛꯄꯗꯨꯗ ꯑꯥꯅꯧꯕ
ꯍꯥꯏꯗꯤ ꯀꯩꯒꯤ ꯏꯁꯤꯡ ꯑꯅꯧꯕ ꯁꯤꯟꯗꯣꯛꯄ ꯍꯥꯏꯁꯦ ꯉꯥꯒꯤ ꯏꯁꯤꯡ ꯑꯅꯧꯕ ꯁꯤꯟꯕꯤꯕ ꯗꯔꯀꯥꯔ ꯑꯣꯏꯕꯩꯔꯣ
ꯑꯥ ꯏꯁꯤꯡꯗꯣ ꯀꯣꯛꯏꯔꯦꯕ ꯑꯩꯈꯣꯏꯒꯤ ꯏꯁꯤꯡꯗꯣ ꯆꯍꯤ ꯇꯔꯥꯃꯨꯛ ꯁꯨꯔꯦ ꯎꯁꯤꯜꯂꯛꯇꯕ
ꯎꯝ ꯑꯗꯨꯒꯤ ꯉꯥꯖꯦ ꯁꯤꯕ
ꯉꯥ ꯑꯩꯈꯣꯏ ꯉꯥ ꯊꯥꯗꯒꯦ ꯇꯧꯕ ꯀꯥꯟꯗ ꯉꯥꯁꯦ ꯍꯥꯏꯗꯤ ꯍꯦꯡ ꯑꯩꯈꯣꯏꯒꯤ ꯉꯥꯁꯦ ꯑꯅꯧꯕ ꯉꯥꯁꯤꯡꯁꯤꯗꯤ ꯈꯔ ꯀꯩꯅꫭ ꯇꯧꯕꯤꯗꯕ ꯌꯥꯗꯦꯕ ꯃꯣꯏꯁꯤꯗꯤ ꯑꯃꯨꯛ
ꯎꯝ
ꯑꯗꯨꯅ ꯏꯁꯤꯡꯗꯣ ꯐꯖꯅ ꯁꯦꯡꯗꯣꯛꯑꯒ ꯀꯩꯀꯩ ꯂꯩ ꯑꯗꯒꯤ ꯃꯣꯏ ꯍꯥꯏꯗꯤ ꯀꯩꯅꯣꯒꯨꯝꯕ ꯂꯩꯔꯝꯕ ꯌꯥꯎ ꯑꯔꯤꯕꯗ ꯖꯤꯕꯒꯨꯝꯕ ꯂꯩꯕ ꯌꯥꯎꯔꯝꯃꯗꯤ ꯑꯩꯅ
ꯑꯣ ꯁꯦꯡꯗꯣꯛ